ꯍꯣꯏ ꯅꯦꯠꯋꯔꯛ ꯌꯥꯗꯕꯔꯣ꯫ ꯑꯣ ꯇꯥꯔꯦ ꯇꯥꯔꯦ
ꯇꯥꯔꯦ ꯇꯥꯔꯦ
ꯀꯩ ꯂꯩꯔꯒꯦ ꯑꯁ
ꯅꯣꯡ ꯅꯣꯡꯆꯨꯗꯔꯣ ꯅꯣꯏ ꯑꯗꯥꯏꯗ
ꯅꯣꯡ ꯆꯨꯏꯌꯦ ꯑꯩꯈꯣꯏꯒꯤ ꯃꯈꯥ
ꯑꯥ ꯑꯩꯈꯣꯏ ꯑꯩꯒꯤ ꯆꯪꯐꯝꯒꯤ ꯑꯥ ꯃꯈꯥꯒꯤ ꯀꯩꯅꯣ ꯇꯧꯕꯗꯣ ꯐꯪꯉꯤꯗꯅ ꯍꯟꯗꯛ ꯗ꯭ꯔꯦꯟ ꯅꯧꯅ ꯆꯟꯕꯗꯣ
ꯑꯥ
ꯀꯩꯅꯣ ꯇꯧꯍꯧꯕꯅꯦ ꯑ ꯏꯁꯤꯡꯗꯣ ꯂꯣꯏ ꯄꯥꯊꯣꯛꯑꯒ ꯁ ꯄꯨꯔꯥ ꯁꯦꯡꯅꯔꯤꯌꯦ ꯀꯟꯅ ꯍꯧꯖꯤꯛ꯫
ꯐꯖꯔꯝꯃꯅꯤ ꯂꯝꯕꯤꯗꯨꯗꯤ
ꯂꯝꯕꯤ ꯂꯝꯕꯤ ꯈꯛꯀꯤ ꯋꯥꯁꯨ ꯅꯠꯇ꯭ꯔꯦꯗ ꯑꯩꯈꯣꯏꯒꯤ ꯃꯈꯥꯒꯤ ꯑꯥ ꯀꯩ ꯍꯥꯏꯇꯥꯔꯦ ꯅꯨꯄꯤ ꯂꯣꯟꯕ ꯀꯀꯥ ꯑꯃ ꯂꯩꯗꯅ ꯃꯥꯒꯤ ꯀꯥꯗꯨꯁꯨ ꯂꯣꯏ ꯆꯪꯍꯧꯔꯒ ꯀꯩꯅꯣ ꯀꯩꯅꯣ ꯇꯧꯍꯧꯔꯦ ꯀꯟꯅ ꯁꯦꯡ ꯊꯦꯡꯅꯔꯤꯌꯦ ꯍꯧꯖꯤꯛ꯫ ꯌꯨꯝꯕꯨꯒꯤ ꯃꯁ
ꯀꯥ ꯀꯥ
ꯑꯥ
ꯍꯜꯂꯣ
ꯇꯥꯔꯦ ꯇꯥꯔꯦ ꯅꯪ ꯅꯦꯠꯋꯥꯛ ꯌꯥꯝ ꯅꯨꯡꯉꯥꯏꯇ ꯃꯥꯥꯜꯂꯤꯀꯣ?
ꯑꯣ ꯅꯦꯠꯋꯥꯛꯁꯦ ꯎꯝ ꯑꯃꯨꯃꯨꯛ ꯇꯠꯄꯩ ꯇꯥꯏꯞ ꯇꯧꯋꯦ꯫
ꯑ ꯅꯦꯠꯋꯥꯔꯛ ꯈꯔ ꯅꯨꯡꯉꯥꯏꯇ꯭ꯔꯦ ꯉꯁꯤ꯫
ꯎꯝ
ꯑꯗꯨꯒꯤ ꯀꯟꯅ ꯁꯦꯡꯅꯔꯤꯌꯦ ꯍꯧꯖꯤꯛ ꯑꯩꯖꯨ ꯌꯥꯎꯁꯤꯔꯅ ꯈꯟꯕꯅꯦ ꯈꯟꯖꯥꯅꯔ ꯂꯩꯔꯦ꯫
ꯈꯟꯖꯥꯟꯅꯔ ꯑꯗꯨꯝ ꯂꯩꯔꯕ?
ꯎꯝ ꯌꯥꯎꯖꯤꯔ ꯍꯥꯏꯗꯤ ꯈꯟꯕ ꯑꯗꯣ ꯌꯥꯎ ꯌꯥꯎꯗꯤ ꯌꯥꯎꯗ꯭ꯔꯦ꯫
ꯃꯣꯏ ꯀꯩꯅꯔꯣꯝꯗꯒꯗꯤ ꯏꯃꯥꯟꯅꯕꯣꯏ ꯃꯣꯏ ꯊꯥꯒꯠꯂꯛꯄꯗꯗꯤ ꯑꯁ ꯃꯣꯏꯗꯤ ꯐꯃꯨꯡꯒ ꯇꯥꯎꯔꯦꯒ ꯍꯥꯏꯕꯅꯤꯅꯦ꯫
ꯐꯃꯨꯡ ꯍꯥꯏꯔꯣ?
ꯑ
ꯍꯥꯍꯥ ꯀꯩꯂꯝꯒꯤꯅꯣ?
ꯀꯩꯅꯣꯒꯤ ꯀꯩ ꯑ ꯑꯣꯛ ꯀꯩ ꯍꯥꯏꯕ ꯑꯣꯛ ꯆꯥꯐꯝꯗꯣ ꯀꯩꯕ?
ꯀꯩꯅꯣꯒꯤꯔꯣ ꯁꯤ ꯁꯒꯣꯃꯟ ꯄꯣꯛ ꯃꯔꯤꯟ ꯆꯥꯚꯝ꯫
ꯎꯝ ꯁꯋꯣꯝꯕꯨꯡ ꯁꯋꯣꯝꯕꯨꯡ ꯑꯥ ꯁꯋꯣꯝꯕꯨꯡ ꯈꯤꯇꯪ ꯂꯥꯟꯊ ꯂꯩꯕ ꯃꯐꯝꯗ ꯁꯩꯖꯥꯡ ꯍꯥꯏꯕ꯭ꯔꯥ ꯀꯩꯝ ꯍꯥꯏꯝꯅꯤ
ꯈꯪꯗꯔꯦꯗ ꯂꯝꯒꯗꯤ ꯀꯩ ꯍꯥꯏꯅꯣ ꯑꯣ ꯑꯗꯨꯝ ꯀꯜꯂꯤ ꯅꯣꯡ ꯑꯗꯨꯝ ꯀꯜꯂꯤ꯫ ꯑꯩꯗꯤꯈꯣꯏ ꯖꯒꯥ ꯉꯥꯛꯇꯪꯔ ꯍꯥꯏꯔꯒ꯫ ꯑꯇꯩ ꯑꯗꯨꯝ ꯀꯟ ꯃꯥꯜꯂꯤꯀꯣ?
ꯑ ꯑꯇꯩ ꯄꯨꯔꯥ ꯍꯩꯗꯔꯦꯌꯦ ꯉꯁꯤꯒꯤ꯫
ꯑꯁ ꯍꯩꯗꯔꯤ ꯀꯩꯅꯣ ꯑꯁ ꯅꯪ ꯑꯁ ꯅꯣꯏ ꯅꯣꯏ ꯖꯒꯥꯗꯤ ꯈꯪꯗꯦ ꯑꯩꯈꯣꯏꯒꯤꯗꯤ ꯃꯨꯁꯤꯟ ꯃꯨꯅ ꯂꯩꯌꯦ ꯑꯩꯈꯣꯏ ꯃꯄꯥꯖꯤꯗꯤ꯫
ꯈꯣꯏꯖꯨ ꯂꯩꯔꯤꯌꯦ ꯈꯣꯏꯖꯨ ꯃꯨꯁꯤꯟ ꯃꯨ ꯂꯩꯔꯤꯌꯦ ꯆꯞ ꯃꯥꯟꯅꯕ ꯉꯥꯛꯇꯅꯦ ꯃꯅꯤꯄꯨꯔ ꯉꯥꯛꯇꯅꯤ ꯀꯩꯅꯣ꯫
ꯅꯠꯇꯦꯗ ꯃꯅꯤꯄꯨꯔ ꯉꯥꯛꯇꯅꯤ ꯍꯥꯏꯔꯛꯀꯅꯨꯗ ꯀꯩꯅꯣ ꯇꯧꯋꯦ
ꯍꯣꯏ ꯍꯣꯏ ꯑꯗꯨꯕꯨꯗꯤ ꯍꯥꯏꯗꯤ ꯃꯝꯃꯤ ꯑꯩꯈꯣꯏꯁꯨ ꯃꯝꯃꯤ ꯃꯝꯃꯤ꯫
ꯃꯇꯦꯛ ꯑꯝ ꯆꯨꯔꯒ ꯃꯇꯦꯛ ꯑꯃ ꯆꯨꯗꯕ ꯂꯩꯌꯦꯕ ꯑꯗꯨꯏꯅꯤ꯫
ꯎꯝ ꯃꯥꯝꯃꯦ ꯃꯥꯝꯃꯦ ꯍꯣꯔꯦꯟꯒꯗꯤ ꯍꯩꯗꯔꯛꯇꯧ ꯃꯥꯜꯂꯦ ꯑꯗꯨꯕꯨꯗꯤ ꯉꯁꯥꯏꯗꯣ ꯑꯣꯝꯆꯥꯛꯅꯅ ꯁꯥꯏꯅꯦ
ꯅꯨꯡ ꯊꯤꯟꯗꯣ
ꯅꯨꯡꯊꯤꯟꯗꯣ ꯍꯥꯏ ꯑꯗꯤ ꯅꯨꯡꯁꯥꯁꯨ ꯁꯥꯗꯕꯤ ꯑꯗꯨꯗꯨꯒ ꯖꯝ ꯁꯥꯕꯅ ꯍꯥꯏꯗꯤ ꯁꯥꯠ
ꯑꯣꯝꯆꯥꯛꯅꯕꯤꯗꯣꯃ ꯎꯝ ꯇꯧꯋꯦ ꯇꯧꯋꯦ ꯉꯁꯥꯏ ꯀꯩ ꯃꯊꯦꯜ ꯆꯥꯒ꯭ꯔꯒꯦ ꯉꯁꯥꯏꯒꯤ
ꯁꯥꯏꯗ ꯇꯨꯝ ꯍꯧꯒꯠꯂꯛꯄꯒ ꯎ ꯊꯕꯛ ꯑꯃ ꯆꯠꯊꯣꯛꯎꯔꯦ ꯑꯗꯨꯗꯨꯒ ꯃꯊꯦꯜꯗꯣ ꯀꯩꯅꯣ ꯆꯥꯒꯤꯕꯗꯨ ꯑ ꯁꯒꯣꯜ ꯍꯋꯥꯏ
ꯎꯝ ꯁꯒꯣꯜ ꯍꯋꯥꯏꯗꯤ ꯍꯥꯎꯕꯅꯤ ꯑꯩꯈꯣꯏ ꯅꯍꯥꯋꯥꯏ ꯁꯒꯣꯜ ꯍꯋꯥꯏꯁꯦ ꯑꯉꯥꯡꯁꯤꯡꯒꯤ ꯑꯗꯨꯗꯒꯤꯗꯤ ꯑꯩꯒꯤ ꯑꯦꯛꯖꯥꯝ ꯆꯠꯄ ꯈꯣꯠꯄꯗ ꯆꯥꯔꯝꯃꯦ ꯑꯗꯣ ꯍꯧꯖꯤꯛꯀꯥꯟꯗꯤ ꯁꯒꯣꯜ ꯍꯋꯥꯏꯁꯦ ꯆꯥꯗ꯭ꯔꯦꯅ
ꯑꯁ ꯍꯧꯖꯤꯛꯀꯥꯟ ꯍꯥꯏꯁꯦ ꯑꯗꯨꯝ ꯑꯩꯈꯣꯏꯒꯤ ꯃꯅꯤꯄꯨꯔꯗꯗꯤ ꯑꯦꯛꯖꯥꯝ ꯑꯃ ꯆꯠꯂꯝꯗꯥꯏꯗꯗꯤ ꯑꯗꯨꯝ ꯁꯒꯣꯜ ꯍꯋꯥꯏ ꯄꯤꯖꯅꯕꯅꯦ
ꯄꯤꯖꯩꯌꯦ ꯑꯗꯨꯅꯦ ꯑꯦꯛꯖꯥꯝ ꯃꯇꯝꯗ ꯀꯩꯗ ꯐ ꯆꯥꯔꯝꯃꯦ ꯍꯧꯖꯤꯛꯇꯤ ꯁꯒꯣꯜ ꯍꯋꯥꯏ ꯆꯥꯗ꯭ꯔꯦ
ꯃꯇꯝꯗ ꯃꯤꯁ ꯇꯧꯕ ꯏꯟꯖꯥꯡꯅꯦ
ꯃꯥꯅꯦ ꯍꯧꯖꯤꯛꯀꯥꯟꯗꯤ ꯀꯩꯅꯣ ꯇꯧꯋꯤꯗꯅ ꯁꯒꯣꯜ ꯍꯋꯥꯏꯖꯦ ꯌꯥꯝ ꯇꯣꯏꯅ ꯆꯥ ꯅꯨꯡ ꯂꯩ ꯈꯣꯠꯂꯤ ꯑꯗꯨꯝ ꯍꯥꯏꯅꯩꯗꯅꯀꯣ ꯑꯗꯨꯒꯤ ꯇꯜꯂꯕ ꯌꯥꯝ ꯇꯣꯏ ꯆꯥꯎꯔꯦ ꯑꯗꯨꯏꯁꯨ ꯆꯥꯅꯤꯡꯗ꯭ꯔꯕ
ꯎꯝ ꯀꯩꯗꯧꯔꯝꯃꯤꯅꯣ ꯍꯧꯖꯤꯛ
ꯑꯁ ꯃꯈꯥꯁꯤꯡꯗ ꯑꯩꯈꯣꯏ ꯏꯌꯥꯝꯕꯁꯤꯡ ꯏꯁꯤꯡ ꯁꯤꯠꯄꯗꯣ ꯌꯦꯡꯉꯤꯌꯦ ꯑꯉꯥꯡ ꯃꯆꯥꯏ ꯇꯥꯏꯞꯇ
ꯌꯦꯡꯉ ꯂꯩꯔꯤꯕ ꯅꯨꯡꯉꯥꯏꯔꯝꯃꯅꯤ ꯃꯣꯏ ꯊꯕꯛ ꯇꯧꯕꯖꯤꯡꯗꯨꯅꯗꯤ
ꯑ ꯃꯃꯤ ꯃꯃꯤ ꯈ ꯐꯩꯅ ꯐꯩꯅ ꯌꯦꯡꯉꯦ ꯑꯩ ꯋꯥꯗꯤ ꯋꯥꯕꯨꯗꯤ ꯍꯥꯏꯗꯦ ꯑꯩꯁꯦ ꯑꯩꯖꯨ ꯑꯗꯨꯝ ꯌꯦꯡꯉꯤ
ꯅꯪꯖꯨ ꯐꯩꯅ ꯑꯃꯨꯛ ꯌꯦꯡꯖꯤꯜꯂꯣ
ꯐꯩꯅ ꯌꯦꯡꯕꯒꯤ ꯃꯊꯧ ꯇꯥꯗꯦꯗ ꯑꯩ ꯏ ꯅꯨꯡꯉꯥꯏꯔꯤꯅꯦ ꯃꯣꯏꯅ ꯊꯕꯛ ꯇꯧꯕꯁꯤ ꯌꯦꯡꯉꯤ
ꯃꯥꯅꯦ ꯃꯥꯅꯦ ꯃꯤꯅ ꯊꯕꯛ ꯇꯧꯔ ꯌꯦꯡ ꯊꯤ ꯅꯨꯡꯉꯥꯏ
ꯎꯝ ꯑꯗꯨꯒ ꯀꯥꯃꯦꯟꯒ ꯄꯤꯕꯗꯣ ꯑꯁ ꯁꯤꯗ ꯋꯥꯠꯂꯦ ꯁꯤ ꯁꯣꯏꯔꯦ ꯀꯥꯏꯅ ꯄꯤꯕꯗꯣ
ꯎꯝ ꯑꯗꯨꯗꯅꯦ ꯊꯥꯖꯅꯤꯡ ꯌꯥꯎꯗꯣꯏꯖꯦ
ꯈꯪꯗꯦꯗ ꯑꯩ ꯃꯣꯏ ꯀꯩ ꯀꯩ ꯐꯥꯎꯒꯦ ꯑꯩꯗꯤ ꯅꯨꯡꯉꯥꯏꯅ ꯂꯩꯒꯦ ꯍꯥꯏꯇꯥꯔꯦ
ꯀꯣꯂꯦꯖ ꯆꯠꯇꯦꯗ ꯀꯣꯂꯦꯖ ꯑꯩꯈꯣꯏ ꯁꯝꯃꯔ ꯀꯩꯅꯣ ꯑꯦꯛꯖꯥꯝꯁꯨ ꯂꯣꯏꯈꯤꯕ ꯑꯗꯨꯗꯨꯒ ꯁꯝꯃꯔ ꯚꯦꯀꯦꯁꯟꯒ ꯄꯨꯟꯅ ꯊꯥꯕꯅꯦꯕ ꯊꯥ ꯑꯅꯤꯃꯨꯛ ꯑꯗꯥꯏꯃꯨꯛ ꯊꯥꯕ
ꯎꯝ
ꯈꯪꯗꯦ ꯃꯣꯏ ꯃꯇꯝ ꯁꯠꯀ ꯂꯦꯞꯁꯤꯜꯂꯛꯑꯗꯤ ꯑꯗꯣ ꯅꯣꯡ ꯃꯣꯏ ꯍꯥꯏꯁꯦ ꯅꯣꯡ ꯇꯥꯕ ꯃꯇꯝꯗ ꯁꯨꯇꯤ ꯊꯥꯅꯤ ꯁꯤꯅꯤ
ꯁꯃꯔ ꯕꯦꯀꯦꯁꯟ ꯈꯪꯉꯤ ꯅꯣꯏꯒꯤꯗꯣ ꯅꯣꯡ ꯆꯥꯔꯗꯤ ꯅꯣꯡ ꯁꯨꯔꯗꯤ ꯏꯁꯤꯡ ꯊꯨꯝ ꯒꯨꯝ ꯊꯧꯗꯥꯏ ꯅꯣꯏ ꯀꯣꯂꯦꯖ ꯇꯣ ꯑꯩ ꯇꯝꯕꯨꯗꯤ ꯇꯝꯗꯦ ꯇꯧꯗꯦ
ꯏꯁꯤꯡ ꯊꯨꯝꯕ ꯅꯠꯇꯦ ꯄꯥꯠꯅꯦ ꯑꯣꯟꯗꯨꯏꯖꯦ ꯗꯗꯥꯏꯔꯦꯛ ꯄꯥꯠ
ꯑꯁ ꯕꯦꯔꯥꯅꯤꯍꯦ ꯑꯗꯨ ꯅꯣꯏ ꯔꯣꯟꯗ ꯅꯠꯇ꯭ꯔꯣ ꯅꯣꯏ ꯀꯣꯂꯦꯖ ꯔꯣꯝꯗ ꯅꯠꯇ꯭ꯔꯣ ꯍꯧꯖꯤꯛ ꯀꯟꯅ ꯚꯏꯔꯦꯜ ꯆꯠꯄꯗꯣ ꯂꯩ ꯑꯃ
ꯃꯥꯅꯦ ꯃꯥꯅꯦ ꯑꯩꯈꯣꯏ ꯀꯣꯂꯦꯖ ꯆꯠꯄꯩ ꯂꯝꯕꯤꯗ ꯂꯩꯕꯅꯦ
ꯎꯝ ꯑꯗꯨꯗꯣ ꯍꯧꯖꯤꯛ ꯃꯤ ꯌꯥꯝ ꯆꯠꯅꯩꯅꯦ ꯐꯖꯩꯌꯦꯅ
ꯎꯝ ꯐꯕꯨꯗꯤ ꯐꯖꯕꯅꯦ
ꯀꯩꯅ ꯍꯥꯏ ꯑꯗꯣꯝ ꯂꯝꯕꯤꯁꯦ ꯑꯃꯨꯛꯇ ꯆꯠꯇ꯭ꯔꯤꯕꯣ ꯍꯥꯏꯁꯦ ꯍꯥꯏꯗꯤ ꯀꯩꯅꯣꯗꯨ ꯁꯥꯠꯂ ꯃꯇꯨꯡꯗ
ꯁꯥꯠꯂꯕ ꯃꯇꯨꯡꯗꯣ ꯆꯠꯇꯤ ꯆꯠꯈ꯭ꯔꯕꯅꯦ ꯑꯗꯣ ꯑꯩꯅ ꯀꯃꯥꯏꯅ ꯎꯗ꯭ꯔꯤꯅꯣ ꯈꯪꯗ꯭ꯔꯦ
ꯅꯪ ꯆꯨꯝꯇ꯭ꯔꯤꯡ ꯌꯦꯡꯉ ꯊꯧꯔꯝꯃꯅꯤ ꯇꯥꯏ ꯃꯇꯥꯏ ꯑꯝꯇ ꯌꯦꯡꯉꯝꯃꯔꯣꯏ
ꯑꯗꯨꯒꯤ ꯃꯇꯥꯏ ꯃꯇꯥꯏꯒꯤꯗꯣ ꯄꯥꯠꯇꯣ ꯐꯖꯅ ꯁꯦꯝꯒꯔꯗꯥꯏ ꯀꯣꯠꯇꯅ ꯈꯣꯠꯇꯅ ꯌꯥꯗꯕ꯭ꯔꯥ
ꯎꯝ ꯀꯣꯠꯇꯅꯕꯨꯗꯤ ꯂꯣꯏ ꯀꯣꯊꯣꯛꯑꯕꯅꯦ ꯐꯟ ꯁꯦꯝꯃꯕꯅꯦ ꯃꯇꯥꯏ ꯍꯥꯏꯁꯦ ꯃꯇꯥꯏ ꯕꯤꯔꯦꯟꯒꯤ ꯃꯇꯝꯗ ꯂꯣꯏ ꯀꯣꯊꯣꯛꯈ꯭ꯔꯗꯨꯗꯤ
ꯎꯝ
ꯁꯣꯝ ꯁꯣꯝ ꯅꯥꯀꯟꯗ ꯁꯤꯖꯥ ꯆꯠꯄ ꯑꯁꯝꯕ ꯂꯝꯕꯤꯗꯣ ꯑꯗꯨꯗꯅ ꯊꯣꯡ ꯁꯦꯝꯃꯤꯕꯅꯦ ꯀꯟꯅ
ꯑꯣ ꯑ ꯆꯍꯤ ꯆꯍꯤ ꯑꯅꯤꯃꯨꯛ ꯁꯨꯔꯗꯥꯏ ꯑꯗꯨꯕꯨ ꯑꯃꯔꯥ ꯑꯅꯤ ꯑꯣꯏꯔꯝꯅꯤꯗ
ꯂꯣꯏꯍꯧꯔꯤꯁꯦ
ꯑꯣ ꯑꯣ ꯃ ꯃꯣꯏꯗꯣ ꯀꯩꯅꯣ ꯇꯧꯗꯧ ꯃꯥꯜꯂꯤꯔꯕ ꯃꯈꯥꯗ ꯏꯁꯤꯡ ꯆꯠꯍꯜꯂꯒ ꯃꯊꯛꯇ ꯊꯣꯡ ꯀꯥꯞꯄꯤꯗꯣ ꯑꯗꯨꯃꯥꯏꯅ ꯇꯧ
ꯍꯣꯏ ꯍꯣꯏ ꯑꯗꯨ ꯇꯧꯗꯧ ꯃꯥꯜꯂꯦ ꯑꯗꯨ ꯑꯗꯨꯒꯤꯅꯤ ꯀꯩꯅꯣ ꯃꯣꯏꯅ ꯇꯧꯔꯛꯏꯗꯣ
ꯑꯣ ꯑꯗꯨꯗꯤ ꯃꯈꯥ ꯐꯨꯜꯂꯤꯗꯨꯝ ꯀꯣꯠꯈꯤꯗꯨꯔꯤꯅꯦꯀꯣ
ꯎꯝ ꯈꯣꯠꯈꯤꯗꯣꯏꯅꯤ ꯈꯣꯠꯈꯤꯗꯅꯤ ꯍꯥꯏꯗꯤ ꯃꯣꯏꯅ ꯈꯜꯂꯤꯁꯦ ꯇꯨꯔꯤꯁ ꯏꯁꯄꯣꯠꯁꯨ ꯑꯣꯏꯍꯟꯒꯦ ꯁꯤꯅꯦ
ꯑ ꯀꯅꯥꯏ ꯀꯣꯛ ꯑꯣꯏꯖꯥꯠꯅꯣ꯫
ꯄꯩꯁꯥ ꯇꯥꯟꯅꯤꯡꯕ ꯃꯤ ꯑꯃꯒꯤ ꯀꯣꯛꯇꯤ ꯑꯣꯏꯔꯝꯃꯅꯤꯅ꯫
ꯄꯩꯁꯥ ꯇꯥꯅꯤꯡꯕ ꯃꯤꯑꯝꯒꯤꯁꯨ ꯌꯥꯎꯗꯧ ꯃꯥꯜꯂꯦ꯫ ꯑꯗꯨꯒ ꯑꯩꯩꯅ ꯈꯟꯕꯗ ꯀꯩꯅꯣ ꯁꯨꯌꯥꯎꯒꯗ꯭ꯔ ꯁꯔꯀꯥꯔꯒꯤ ꯁꯥꯏꯠ ꯇꯩꯁꯨ ꯌꯥꯎ ꯃꯣꯏꯒꯤ ꯁꯥꯠꯇꯩ ꯈ ꯀꯩꯅꯣꯒ ꯑꯗꯨꯃꯥꯏꯅ ꯈꯔ ꯌꯥꯎꯔꯝꯗꯧ ꯃꯥꯜꯂꯦ ꯑꯗꯨ ꯑꯗꯣꯝꯗꯁꯨ ꯍꯠ ꯃꯆꯥ ꯃꯆꯥ ꯂꯩꯒꯨꯝ ꯇꯧꯗꯥꯏ꯫
ꯂꯩꯕꯅꯤ ꯂꯩꯕꯅꯤ꯫
ꯎꯝ꯫
ꯍꯠꯇ ꯅꯠꯇꯦ ꯑꯗ ꯋꯥꯏꯗ ꯀꯣꯂꯁꯇꯩ ꯀꯩꯗꯒꯤ ꯑꯗꯨꯗꯩ ꯑꯦꯒ꯭ꯔꯤꯀꯜꯆꯔꯒꯤ ꯃꯌꯥꯝ ꯂꯩꯕꯅꯦ꯫
ꯎꯝ꯫
ꯄꯨꯟꯁꯤ ꯂꯣꯛꯁꯨ ꯑꯗꯨꯔꯣꯝꯗꯅꯦ ꯂꯩꯗꯨ꯫
ꯑꯣ ꯑꯣ ꯈꯪꯉꯦ ꯈꯪꯉꯦ ꯈꯪꯉꯦ ꯑꯣ꯫ ꯑꯗꯣꯝꯗ ꯆꯠꯇꯨꯏꯅꯦꯕꯀꯣ꯫
ꯎꯝ꯫
ꯑ꯫ ꯑꯗꯨ ꯃꯣꯏꯒꯤ ꯑꯗꯨꯒꯤ ꯄꯥꯔꯀꯤꯗꯣ ꯂꯣꯏꯅ ꯀꯩꯅꯣ ꯇꯧꯒꯗ꯭ꯔꯥ꯫ ꯑ ꯅꯥꯄꯤ ꯉꯥꯛꯇꯪ ꯉꯥꯏꯔꯗꯥꯏ ꯍꯥꯟꯅꯗꯤ ꯏꯁꯤꯡ ꯈꯒ ꯎꯔꯝꯕꯅꯦ ꯎꯗ꯭ꯔꯒꯨꯝ
ꯍꯥ꯫
ꯍꯥꯟꯅꯗꯤ ꯑꯗꯨꯒꯤ ꯄꯥꯠꯀꯤꯗꯣ ꯀꯩꯅꯣ ꯇꯧꯗꯥꯏ ꯑ-ꯏꯁꯤꯡ ꯈ ꯒ ꯎꯔꯝꯗꯥꯏ ꯍꯧꯖꯤꯛꯇꯤ ꯎꯗ꯭ꯔꯒꯨꯝ ꯇꯧꯔꯗꯥꯏ꯫
ꯑꯪ ꯏꯁꯤꯡ ꯑꯪ ꯎꯔꯕꯅꯤꯗ ꯍꯧꯖꯤꯛ꯫ ꯐꯖꯅ꯫
ꯑꯣ ꯢꯁꯤꯡ ꯎꯕ꯭ꯔꯣ꯫ ꯑꯩꯗꯤ ꯏꯁꯤꯡ ꯎꯗꯦꯁꯤꯅꯦ ꯑꯩꯅ꯫ ꯑꯩ ꯅꯍꯥꯉꯨ ꯑꯃꯨꯛ ꯆꯠꯂꯨꯕꯗꯨ ꯏꯁꯤꯡ ꯎꯗꯕ꯫
ꯎꯪ ꯀꯩꯅꯣ ꯇꯧꯕꯩꯅꯦ ꯀ-ꯍꯥꯏꯗꯤ꯫ ꯅꯨꯡꯁꯥꯁꯨ ꯀꯟꯅ ꯁꯥꯏ ꯅꯣꯡ ꯀꯩꯁꯨ ꯌꯥꯝ ꯆꯨꯗꯦꯅ꯫
ꯎꯝ꯫
ꯍꯧꯖꯤꯛꯇꯤ ꯅꯣꯡꯖꯨ ꯊꯥꯒ ꯑꯣꯏꯔꯦ ꯑꯗꯨꯗꯨꯅ꯫
ꯎꯝ ꯈꯪꯗꯦ ꯑꯗꯨꯒꯤꯔ ꯑꯣ ꯐꯔꯦ ꯐꯔꯦ꯫ ꯑꯗꯣ꯫ ꯀꯃꯥꯏꯅ ꯂꯦꯜꯂꯤꯒꯦ ꯃꯩ ꯃꯨꯠꯈ꯭ꯔꯦ꯫
ꯃꯩ ꯃꯨꯠꯈ꯭ꯔꯦ ꯀꯩꯝ ꯇꯧꯅꯤꯉꯥꯏ ꯂꯩꯇꯦ ꯋꯥꯔꯤ ꯁꯥꯟꯅꯔꯤꯁꯤꯅꯤ ꯑꯗꯨꯗꯨ
ꯑꯣ ꯑꯣ ꯑꯣ ꯑꯁ ꯅꯣꯡ ꯆꯨꯔ ꯃꯩ ꯃꯨꯠꯄꯤꯖꯦ ꯇꯧꯔꯤꯕ ꯅꯣꯏ ꯌꯥꯗꯧꯔꫭ
ꯇꯧꯔꯤ-
ꯎꯝꯝ ꯑꯣꯟꯊꯣꯛꯄꯅꯤꯗ ꯑꯥ ꯑꯍꯥ ꯍꯝꯝ ꯑꯩꯈꯣꯏꯒꯤꯗꯤ ꯂꯥꯏꯑꯦ
ꯈꯣꯟꯗꯥꯥꯖꯦ ꯐꯖꯅꯒ ꯍꯥꯏꯔꯕꯗ ꯈꯔ ꯀꯩꯅꯣ ꯇꯧꯕ ꯋꯥꯠꯂꯤꯅꯦ
ꯎꯝ ꯍꯣ ꯍꯣ ꯍꯣꯏ ꯑꯗꯨꯕꯨꯗꯤ ꯂꯥꯛꯑꯣ ꯂꯥꯛꯑꯣ ꯑꯩꯈꯣꯏꯒꯤ ꯂꯥꯛꯏꯌꯦ ꯉꯁꯥꯏꯗꯩ ꯃꯨꯠ ꯃꯨꯠꯇꯤꯌꯦ
ꯃꯨꯠꯇꯕ꯭ꯔꯥ
ꯃꯨꯠꯇꯦ ꯃꯨꯠꯇꯦ ꯉꯁꯥꯏꯗꯩ ꯑꯗꯨꯝ ꯂꯥꯛꯑꯦ ꯉꯥꯇꯪ ꯃꯩ ꯃꯨꯠꯂꯨꯏꯦꯕꯀꯣ ꯅꯣꯡ ꯀꯠꯂꯛꯄꯩꯗꯨꯗ ꯉꯥꯇꯪ ꯉꯥꯇꯪ ꯃꯨꯠꯂꯦ ꯌꯥꯝ ꯀꯨꯏ ꯃꯨꯠꯇꯦꯗ
ꯑꯣ- ꯑꯣ ꯃꯣꯏꯒꯤ ꯃꯤꯡꯆꯠ ꯊꯤꯕ ꯌꯥ ꯗꯦ ꯀꯥꯏꯅꯦꯕ ꯑꯗꯨꯏ ꯃꯑꯣꯡꯗꯅꯤꯅꯦ ꯃꯩ ꯂꯥꯏꯗꯨꯗꯤ
ꯎꯝ ꯃꯥꯅꯦ ꯃꯥꯅꯦ ꯆꯥꯡꯗꯝꯅꯕ ꯑꯃ ꯌꯥꯎꯕꯖꯥꯅꯤꯗ ꯅꯣꯏꯒꯥ
ꯁ ꯍꯝ ꯃꯥꯅꯤ
ꯑꯥꯁ
ꯑ ꯇꯨꯝꯕꯨ ꯇꯨꯝꯅꯤꯡꯉꯦꯗꯥ
ꯎꯝ
ꯑꯁ ꯀꯩꯝ ꯇꯧꯅꯤꯡꯉꯥꯏ ꯇꯧꯅꯤꯡꯉꯥꯏ ꯂꯩꯇꯦ ꯑꯃꯨꯛ ꯑꯁ ꯀꯩꯝꯇ ꯀꯩꯝ ꯇꯧꯕ ꯍꯥꯏꯕꯨ ꯀꯣꯂꯦꯖ ꯆꯠꯇꯕꯗꯒꯤ ꯇꯨꯝꯕ ꯍꯧꯒꯠꯂꯅꯤ ꯍꯧꯒꯠꯂ ꯆꯥꯛ ꯆꯠꯊꯣꯛꯑꯒ ꯑꯃꯨꯛ ꯐꯝꯕ ꯍꯥꯏꯗꯨꯕꯨ ꯁꯨꯡꯐꯝ ꯐꯝꯗ꯭ꯔꯦ ꯑꯗꯨꯝ ꯍꯤꯞꯄꯤꯅꯤ
ꯋꯦꯗꯔꯁꯤꯁꯨ ꯁꯟꯗ꯭ꯌꯥ ꯋꯥꯏꯔꯝ ꯑꯣꯏꯁꯟ ꯀꯜꯂꯛꯄꯅꯤꯅ ꯆꯥꯕꯤ ꯈꯣꯠꯄꯤ ꯈꯔ ꯄꯥꯝꯗꯕ꯭ꯗ‌ꯣ ꯀꯩꯅꯣꯝ ꯆꯥꯔꯨꯁꯤꯗꯅ
ꯆꯥꯎꯁꯤꯗꯤ ꯏꯌꯥꯗ ꯊꯤ ꯌꯥꯏ ꯀꯩꯅꯣꯝ ꯆꯥꯕ
ꯅꯪ ꯂꯣꯏꯁꯜꯂꯝꯃꯣ ꯑꯩ ꯂꯥꯛꯑꯒꯦ ꯑꯗꯨꯗꯤ
ꯍꯣ ꯍꯣꯏ ꯑꯗꯨꯗꯤ ꯑꯩ ꯉꯥꯏ ꯉꯥꯏꯔꯝꯃꯒꯦꯍꯦ ꯀꯥꯏꯗ ꯆꯥꯖꯦ ꯍꯥꯏꯅꯣ
ꯌꯥꯢ ꯑꯩ ꯗꯨꯝ ꯄꯨꯔꯒꯦ ꯑꯩ ꯖꯒꯥ ꯑꯃ ꯈꯪꯉꯦ ꯑꯗꯨ ꯆꯠꯂꯁꯦ
ꯑꯣꯈꯦ ꯑꯣꯈꯦ ꯑꯩ ꯂꯣꯏꯁꯤꯜꯂꯝꯃꯒꯦ ꯑꯗꯨꯗꯤ ꯂꯥꯛꯑꯣ ꯊꯨꯅ ꯎꯝ